ꯅꯣꯏ ꯗꯥꯗꯣ ꯁꯦꯝꯗ꯭ꯔꯤ ꯍꯥꯏꯅꯦ ꯃꯥꯁꯨ ꯇꯣꯄꯤꯛ ꯑꯍꯨꯝ ꯃꯔꯤ ꯁꯦꯝꯗꯣꯏꯅꯦ ꯑꯗꯣ ꯍꯌꯦꯡ ꯀꯩꯅꯣ ꯇꯧꯃꯤꯟꯅꯁꯤ ꯑꯌꯨꯛꯇ ꯂꯥꯛꯑꯒ ꯁꯦꯝꯃꯤꯟꯅꯔꯁꯦ ꯑꯌꯨꯛꯇ ꯂꯥꯛ ꯑꯒ ꯁꯦꯝꯃꯁꯦ ꯍꯥꯏ ꯑꯩ ꯂꯥꯛꯑꯒ
ꯇꯣꯄꯤꯛ ꯇꯣꯄꯤꯛ ꯑꯍꯨꯝ ꯃꯔꯤꯅꯦꯕꯨ
ꯑꯁ ꯇꯣꯄꯤꯛ ꯑꯍꯨꯝ ꯃꯔꯤ ꯁꯦꯝꯃ ꯉꯥꯡꯗꯣꯏꯅꯦ ꯍꯥꯏꯕꯅꯤ ꯌꯥꯝ ꯁꯥꯡꯗꯧ ꯅꯠꯇꯦ ꯍꯥꯏꯕ ꯑꯗꯣ ꯉꯟꯅ ꯑꯗꯨꯝ ꯆꯠꯈꯤꯁꯦꯅ ꯍꯥꯏ ꯃꯥꯅ ꯍ꯭ꯋꯥꯏꯠ ꯕꯣꯔꯗꯠꯇ ꯑꯗꯨꯝ ꯊꯣꯛꯑꯔꯒ ꯉꯥꯡꯊꯣꯛꯈꯧ ꯀꯩꯅꯣ
ꯑꯩꯗꯤ ꯁꯦꯝꯃ ꯂꯣꯏꯔꯦ ꯆꯥꯠꯖꯤꯄꯤꯇꯤꯗ ꯇꯥꯔꯨꯗ ꯀꯩꯅꯣ ꯊꯣꯛꯂꯛ ꯏꯅꯦ
ꯃꯥꯛ ꯀꯌꯥꯒꯤ ꯑꯣꯏꯗꯣꯏꯅꯣ ꯃꯥꯛꯇꯨꯒꯤ ꯃꯇꯨꯡ ꯃꯇꯨꯡꯏꯟꯅ ꯁꯦꯝꯗꯧꯅꯤ ꯀꯩꯅꯣ
ꯃꯥꯛ ꯀꯌꯥꯅꯣ ꯈꯪ ꯌꯥꯡꯈꯩꯒꯤ ꯑꯣꯏꯔꯝꯗꯧ ꯃꯥꯜꯂꯦ
ꯌꯥꯡꯈꯩꯕ
ꯎꯝ
ꯌꯥꯡꯈꯩ ꯒꯤ ꯁꯦꯝꯃꯨꯔꯗꯤ ꯏꯕꯨꯡꯉꯣ ꯍꯌꯦꯡꯕꯣꯛ ꯉꯥꯡꯉꯥꯅꯤ ꯂꯣꯏꯗꯕꯤꯒꯤ ꯇꯥꯏꯞꯇ ꯊꯣꯛꯆꯜꯂꯛꯑꯅꯤꯀꯣ ꯍ ꯑꯦ ꯃꯔꯤꯗꯤ ꯅꯪ ꯍꯦꯃꯟꯗ꯭ꯔꯣ ꯇꯥꯗ꯭ꯔꯣ ꯖꯦꯔꯣꯛꯁ ꯇꯧꯊꯣꯛꯀꯗꯕꯅꯤ ꯑꯩꯈꯣꯏꯅ ꯁꯦꯝꯃꯤꯕ ꯄꯣꯠꯇꯣ ꯖꯦꯔꯣꯛꯁ ꯇꯧꯊꯣꯛ ꯄꯨꯒꯗꯕ ꯍꯌꯦꯡ ꯑꯣꯖꯥꯗ ꯄꯤꯗꯣꯏꯕꯗꯨꯒꯤ ꯋꯥꯅꯤꯗ
ꯑꯩꯅ ꯁꯤꯗ ꯏꯁꯂꯥꯏꯁꯦ ꯃꯣꯅ ꯆꯥꯖꯕꯤꯗ ꯑꯩꯒꯤ ꯇꯣꯄꯤꯛꯇꯨꯒ ꯊꯥꯈ꯭ꯔꯦ ꯑꯗꯨꯒ ꯅꯝꯕꯔ ꯑꯣꯐ ꯁꯦꯜ ꯍꯥꯏꯔꯦ ꯄꯣꯏꯟ ꯑꯅꯤ ꯄꯤꯔꯦ ꯇꯥꯏꯞ ꯑꯣꯐ ꯁꯦꯜ ꯍꯥꯏꯔꯒ ꯁꯦꯜ ꯟ ꯃꯔꯤ ꯃꯉꯥ ꯄꯤꯔꯦ ꯑꯗꯨꯒ ꯀꯟꯀ꯭ꯂꯨꯖꯟꯗ ꯏꯁꯄꯦꯁꯦꯂꯤꯁ ꯀꯦꯜ ꯋꯥꯋꯔꯛ ꯇꯨꯒꯦꯗꯔ ꯇꯨ ꯐꯣꯔꯝ ꯇꯁꯨ ꯑꯣꯔꯒꯥꯥꯟ ꯑꯦꯟ ꯑꯣꯔꯒꯥꯥꯟ ꯁꯤꯁꯇꯦꯝ ꯎꯍꯤꯁ
ꯑ
ꯎꯝ
ꯍꯌꯦꯡ ꯑꯣꯖꯅ ꯌꯨꯖꯖꯅꯤ ꯑꯗꯨꯗꯤ ꯇꯀ ꯁꯦꯝꯗꯨꯗꯤ ꯆꯣꯡꯖꯜꯂ ꯄꯤꯔꯛꯁꯅꯤ
ꯍꯣꯏꯁꯤ ꯑꯍꯨꯝ ꯑꯍꯨꯝ ꯊꯣꯛꯑꯦ
ꯀꯔ ꯅ ꯁꯅ ꯐꯆꯂꯒ ꯆꯥꯏꯌꯦ ꯊ
ꯃꯣꯗꯤ ꯖꯤꯁꯨ ꯃꯀꯥꯟ ꯎ ꯋꯥꯗ ꯍꯥꯏ
ꯆꯝꯀ ꯆꯥꯏ ꯂꯣꯒꯦꯩꯁꯤ ꯃꯅꯤꯒꯗ
ꯎ
ꯌꯥꯅꯤ
ꯎ ꯍ
ꯎꯝ ꯑ ꯃꯗꯨ ꯅ ꯍꯔꯤꯗ ꯃꯥꯃꯒꯤꯤ ꯄꯥꯛꯇꯤꯀꯦꯜ ꯍꯥꯏꯔꯒ ꯆꯖꯥ ꯆꯥꯏ ꯆꯥꯏ ꯅꯀꯜꯦ ꯀ ꯌꯥꯏ ꯊꯒꯥꯕꯔ ꯎꯕꯨ ꯀꯥꯏ ꯍꯦꯔꯣ ꯈꯔ ꯃꯥꯜꯦ
ꯏꯕꯣꯕꯤꯅ ꯏꯕꯣꯕꯤꯅ ꯂꯩꯔꯛꯄꯁꯨ ꯌꯥꯎꯕꯅꯦ ꯅꯪ ꯑꯃꯨꯛ
ꯍꯕꯤꯂ ꯂꯩ
ꯁꯤꯃꯣꯕꯤ ꯃꯩꯅꯤ
ꯌꯥꯖꯤ ꯑꯕꯣꯕꯤꯅ ꯌꯥꯝ ꯊꯏꯈ
ꯀꯃꯉꯥꯏꯔꯣ
ꯍꯥ
ꯊꯝꯃꯣꯍꯥꯏꯔꯣ
ꯀꯩꯒꯤꯅꯣ ꯍꯥꯏꯁꯦ ꯃꯤꯅꯤꯠ ꯇꯥꯔꯥ ꯐꯥꯅꯥ ꯊꯝꯗ ꯌꯥꯔꯣꯏꯅꯦ ꯃꯅꯥꯎ ꯅꯪꯉꯣꯟꯗ ꯀꯥꯟꯅꯔꯣꯏꯅꯦ
ꯌꯥꯝ ꯊ ꯍꯥꯏ ꯇ ꯍꯥꯏ
ꯑꯩꯩ ꯀꯥꯏ ꯊꯃꯣ ꯍꯥꯏꯕ
ꯍꯁꯖꯤꯖꯤ ꯀ
ꯑꯁ ꯄꯨꯔꯥ ꯕꯦꯔꯥ ꯑꯉꯥꯡꯅꯤ ꯅꯪꯁꯨ ꯏꯕꯣ ꯊꯝꯃꯣꯒ ꯍꯥꯏꯖꯜꯂꯛꯦ ꯑꯧꯁꯤꯠ ꯑ ꯃꯥꯏ ꯀ ꯅꯁ ꯍꯌꯦꯡꯅ ꯑꯔꯣꯏꯕ ꯑꯦꯛꯖꯥꯝꯅꯤꯅꯦ ꯑꯩꯈꯣꯏꯁꯦ ꯃꯅꯥꯎ ꯑꯁ ꯅꯨꯪꯕꯨ ꯅꯨꯪꯁꯤꯟꯅꯦ ꯀꯣꯂꯦꯖ ꯅꯤ ꯇꯧꯔꯤꯁꯦ ꯀ ꯑ ꯀꯥ ꯄꯁꯕꯤ
ꯀ ꯇꯥꯗ꯭ꯔꯣ
ꯇꯥꯕꯔꯥꯃꯤ ꯋꯥꯁꯨꯉꯥꯡꯉꯥꯡꯗꯔ ꯎꯝ ꯖꯤꯔꯣ ꯐꯪꯅꯤꯕꯥ ꯑꯗꯨꯗꯤ ꯄꯣꯏꯟꯗꯣ
ꯀꯔꯤ ꯄꯣꯏꯅꯑꯣꯕꯥ
ꯑꯩ ꯄꯣꯏꯟ ꯂꯩ ꯄꯣꯏ ꯂꯩ ꯅꯪ ꯈꯪꯉꯣꯏ
ꯄꯀꯦꯟ ꯄꯤꯔꯛꯏꯁꯤꯔꯣꯃꯣꯏꯅ
ꯎꯝ
ꯁꯤꯀꯦꯟꯗ ꯇꯔꯥꯃꯔꯤ ꯄꯤꯔꯛꯑꯦ ꯍꯦꯖꯤꯛꯀꯤ ꯑꯍꯥꯟꯕꯩꯗ
ꯇꯔꯥꯃꯔꯤꯕ
ꯇꯔꯃꯔꯤ ꯈꯛ ꯄꯤꯔꯛ ꯄꯔꯥꯅꯦ
ꯑꯣꯍꯣ ꯑꯃ ꯎꯝ ꯐꯜ ꯁꯗꯌꯥ
ꯀꯔꯤꯒꯤ
ꯇꯔꯥꯃꯔꯤꯗꯤ ꯀꯩꯗꯧꯗꯣꯏꯔꯤꯕ ꯆꯥꯇ꯭ꯔꯨꯛꯀ ꯇꯔꯥꯃꯔꯤ ꯁꯨꯃꯥꯏꯅ ꯑꯣꯏꯒꯗꯕꯗꯣ ꯆꯥꯇ꯭ꯔꯨꯛꯀꯤ ꯃꯊꯛ ꯂꯣꯏ ꯑꯣꯏꯒꯗꯕꯅꯤ ꯅꯪꯒꯤꯗꯨꯗꯤ ꯃꯤꯅꯠ ꯇꯔꯥ ꯇꯔꯥ ꯁꯥꯟꯅꯔꯥꯕꯗ
ꯍꯥꯏꯗꯣ ꯃꯤꯅꯤꯠ ꯇꯔꯥ ꯇꯔꯥ ꯆꯥꯡꯅꯤ ꯅꯪꯒꯤꯗꯨꯗꯤ ꯁꯦꯀꯦꯟ ꯃꯤꯅꯤꯠ ꯑꯃꯕꯨ ꯐꯥꯗ꯭ꯔꯦꯅꯦ ꯑꯦ ꯃꯤꯅꯤꯠꯌꯦ ꯍꯥꯐꯃꯤꯅꯤꯠ ꯐꯥꯎ ꯐꯗꯔꯤ ꯑꯗꯨ ꯐ ꯍ
ꯆꯥꯇꯔꯦꯠ ꯁꯨꯂꯩꯔꯃꯦꯍꯦ
ꯑꯣ ꯑ ꯑꯗꯨꯗꯤ ꯑ ꯐꯥꯏ ꯍꯣꯠꯅꯅꯕꯗꯤ ꯀꯜꯂꯤꯅꯦ ꯑꯗꯣ
ꯆꯥꯇ꯭ꯔꯨꯛꯀ ꯇꯔꯥꯃꯔꯤ ꯑꯣꯏꯔ ꯂꯩꯔꯝꯃꯤ ꯇꯔꯥꯃꯔꯤ ꯑꯣꯏꯔꯃꯗꯔ꯭ꯦ
ꯑꯦ ꯑꯖꯖ ꯀꯩꯅꯣ ꯑꯩꯒꯤ ꯑꯗ ꯄ ꯇ꯭ꯔꯕ ꯁꯅꯔꯒ ꯂꯨꯄꯥ ꯆꯝꯃꯥ ꯈꯛ ꯀꯥꯕꯁꯤꯗꯤ ꯊꯋꯥꯏ ꯈꯤꯇꯥꯪ ꯅꯨꯡꯉꯥꯏꯇꯦꯅꯦ ꯀꯥꯗꯤ ꯀꯥꯈꯠꯂꯛꯈꯤꯗꯧꯕꯗꯤ ꯀꯥꯕꯗꯤ ꯀꯥꯈꯠꯂꯛꯈꯤꯗꯧ ꯃꯥꯜꯂꯦ ꯍꯧꯔꯛꯄꯩꯗ ꯖꯞ ꯀꯥꯟꯅꯕꯅꯦꯕ ꯆꯅꯤꯄꯥꯟ ꯃꯃꯥꯡ ꯑꯩ ꯑꯃꯗꯨꯗ ꯁꯤ ꯊ ꯇꯝꯕꯒꯗ ꯏꯅꯦ ꯍ ꯆ
ꯅꯪꯤ ꯇꯔꯅꯤ
ꯑꯩ ꯅꯃꯤ ꯍꯅꯤꯨ ꯂꯩꯦꯁ ꯍ
ꯅꯨꯃꯤꯠ ꯍꯨꯝꯅꯤ ꯍꯥꯏꯁꯦ ꯅꯪ ꯑꯗꯨ ꯀꯣꯜꯗꯣ ꯂꯣꯏꯔꯀꯥꯟꯗ ꯅꯨꯃꯤꯠ ꯍꯨꯝꯅꯤ ꯂꯩꯔꯒ ꯍꯥꯏꯔꯣ
ꯎꯝ ꯇꯥꯟꯁꯨ ꯑꯇꯩ ꯃꯌꯥꯝ ꯇꯧꯁꯟꯕ ꯌꯥꯔꯦ ꯄꯩꯁꯥ ꯍꯦꯟꯒꯠꯅꯕ ꯅꯪ ꯁꯤ ꯀꯣꯜꯁ ꯍꯦꯛ ꯂꯣꯏꯁꯟꯒ ꯅꯪ ꯇꯥꯛꯁꯨ ꯌꯥꯝ ꯂꯥꯛꯑꯅꯤ ꯑꯗꯨ ꯇꯧꯁꯜꯂꯣꯑꯣ
ꯇꯥꯡ ꯁ ꯍꯥꯏꯁꯦ ꯍꯧꯖꯤꯛꯀꯤꯗꯨ ꯈꯠꯇꯔꯛꯑꯕ ꯋꯥ ꯉꯥꯡꯉꯒ ꯀꯩꯅꯣ ꯇꯧꯕꯗꯣ
ꯍꯣꯏ ꯑꯗꯨ ꯆ ꯑꯗꯨꯅꯤ ꯂꯥꯛꯀꯅꯤ
ꯏꯁꯁ ꯑꯗꯨꯗꯤ ꯀꯩꯅꯣꯗ ꯑꯣꯏꯅ ꯈꯜꯂꯝꯗꯕ ꯄꯣꯠꯅꯤꯅꯦ ꯃꯣꯏꯅ ꯇꯥꯡꯁꯀꯤ ꯈꯟꯕꯗꯨꯗ ꯗꯥꯏꯒ꯭ꯔꯥꯝ ꯄꯤꯔꯒ ꯃꯥꯟꯅꯗꯕ ꯔꯥꯎꯟ ꯀꯣꯏꯁꯟꯕ ꯈꯜꯂꯣꯅ ꯑꯃ ꯨ ꯌꯥꯎꯋꯤ ꯑꯗꯨ ꯑꯩꯅ ꯈꯜꯂꯝꯗꯧꯕ
ꯈꯜꯂꯨꯅꯨꯍ ꯅꯨꯡꯉꯥꯏꯔꯣꯏ
ꯑꯗꯨꯅꯦ ꯅꯨꯡꯉꯥꯏꯔꯤꯉꯣ ꯃꯔꯣꯟ ꯉꯥꯡꯕꯗꯨ ꯈꯔꯔꯝ ꯂꯧꯖꯔꯣ
ꯑꯣ ꯅꯪꯁꯨꯂꯣꯏ ꯈꯥꯟꯗꯅꯤ
ꯈꯪꯗꯦ ꯑꯗꯨꯗꯨꯒ ꯏꯁꯀ꯭ꯔꯦꯆ ꯉꯁꯥꯏ ꯇꯧꯕꯁꯦ ꯑꯩ ꯇꯥꯕ ꯉꯝꯗꯕꯁꯤꯗꯤ ꯃꯣꯏꯅ ꯊꯥꯔꯛꯄꯁꯤꯡꯗ ꯑꯥ ꯑꯥ ꯒꯖꯗ꯭ꯔ
ꯇꯥꯡꯉꯒꯗꯗ꯭ꯔꯦ ꯑ ꯇꯥꯡꯁꯦ ꯂꯦꯞꯇꯕꯤ ꯑꯟꯂꯤꯃꯤꯇꯦꯠ ꯂꯥꯛꯏꯈꯩ ꯅꯪ ꯄꯩꯁꯥ ꯑꯗꯨꯝ ꯋꯥꯠꯂꯣꯏꯗꯣꯏ ꯅꯪ ꯉꯁꯤ ꯇꯥ ꯂꯤꯁꯤꯡ ꯂꯤꯁꯤꯡ ꯑꯃ ꯑꯅꯤ ꯇꯧꯔꯦ ꯈꯜꯂꯣ ꯑꯍꯥꯟꯕ ꯈꯔ ꯌꯥꯎꯔꯦ ꯈꯜꯂꯣ ꯂꯨꯄꯥ ꯆꯥꯇ꯭ꯔꯦꯠ ꯆꯅꯤꯄꯥꯜ ꯑꯗꯨꯝ ꯐꯪꯉꯦ ꯑꯗꯨꯒ ꯍꯌꯦꯡ ꯂꯤꯁꯤꯡ ꯇꯧꯔꯦ ꯑꯗꯨꯝ ꯂꯥꯟꯕꯗꯤ ꯄꯤꯗꯦ
ꯀꯃꯥꯏꯅ ꯈꯪꯗꯣꯏꯕ ꯂꯥꯟꯕ ꯁꯨꯝꯕꯁꯤꯅꯣ
ꯇꯔ ꯀꯔ ꯃ ꯇ
ꯀ
ꯌꯦꯡꯗꯣꯏꯔꯕ ꯃꯣꯏꯅ ꯆꯦꯛ ꯇꯧꯗꯣꯏꯔꯕ ꯄꯩꯈꯥ ꯏꯆꯦ ꯑꯗꯣ
ꯆꯦꯛꯀꯤꯡ ꯆꯦꯛꯀꯤꯡ ꯂꯣꯏ ꯂꯩꯈꯤꯅꯤ ꯑꯩꯈꯣꯏꯅ ꯇꯧꯕ ꯇꯥꯔꯣꯏꯗꯦ ꯃꯣꯏ ꯆꯦꯛꯀꯤꯡ ꯆꯦꯛꯀꯤꯡ ꯊꯔ ꯂꯣꯏ ꯂꯩꯈꯤꯅꯦꯕ ꯑꯗꯨꯒꯤ ꯃꯇꯨꯡ ꯇꯧꯖꯔꯛꯑꯦ
ꯑꯗꯨꯃꯥꯏꯅ ꯇꯧꯋꯤ ꯍꯥꯏꯇꯥꯔꯦ ꯃꯥꯀꯤ
ꯎꯝ
ꯄꯁꯤ ꯑꯗ
ꯑ ꯁꯔꯖ ꯆꯥꯛ ꯏꯁꯤꯡꯗꯤ ꯆꯥꯔꯕ ꯏꯅꯥꯎꯊꯣꯟ
ꯇ꯭ꯔꯥꯗꯒ
ꯂꯩꯕꯤꯔꯤꯅꯦ
ꯈꯦꯔꯤꯄꯤ ꯀꯩ ꯀꯩ ꯇꯧꯔꯤ ꯍꯥꯏꯅ
ꯎ ꯂꯥꯏꯗꯃꯤꯌ ꯑꯗꯨ ꯂꯝꯃꯔ ꯃꯥꯁ
ꯊꯤ ꯑꯃ ꯃ ꯑꯉꯥꯡꯁꯤ ꯆꯥꯛꯇꯤ ꯀꯅ ꯊꯣꯡꯕ
ꯆꯥꯇꯁ ꯃꯥꯔꯨ ꯀꯨꯜꯃꯨꯊꯣꯏ
ꯐꯔꯤ
ꯆꯥꯛ ꯃꯔꯨ ꯀꯨꯟꯃꯨꯛ ꯊꯣꯡꯉꯦ
ꯆ ꯑꯗꯨ ꯁꯉ ꯑꯗꯨꯅ ꯌꯥ
ꯅꯪ ꯆꯥꯟꯅꯤꯡꯩ ꯀꯔꯤ ꯇꯧꯈꯦ ꯐꯝꯃꯤꯗ꯭ꯔꯥ
ꯏꯁ ꯊ ꯊꯥꯔꯖ ꯂ ꯅꯛꯁ ꯎꯔꯣ ꯑꯔꯨꯟꯒ ꯑꯔꯨꯟꯒ ꯀꯩ ꯍꯥꯏ ꯅꯅ
ꯊꯕ ꯆꯠꯄ ꯍꯥꯏ
ꯇꯤꯒꯤ ꯆꯠꯂ ꯆꯂ ꯂꯄꯤ ꯇꯔꯥꯎ
ꯑ
ꯄꯨꯡ ꯀꯌꯥꯗꯅꯣ ꯃꯥ ꯍꯜꯂꯛꯅꯤ ꯍꯥꯏꯗꯣ ꯑꯍꯨꯝꯗꯒꯤ ꯀꯌꯥꯕꯨꯣ
ꯄꯨꯡ ꯃꯥꯄꯜ ꯃꯥꯄꯜ ꯃꯥꯄꯜꯗ ꯆꯠꯂꯒ ꯑꯍꯨꯝ ꯊꯣꯛꯂꯛꯇꯄꯤꯔꯣ
ꯀꯌ ꯀ ꯋꯥ ꯐꯟ ꯂꯩ
ꯑꯥ
ꯑꯦ ꯑꯗꯨꯗꯕꯤ ꯌꯥ ꯃꯤꯉ ꯂꯩꯁꯤꯗ
ꯌꯥꯏꯌꯦ ꯑꯩꯣꯏ ꯍꯨꯝ ꯆꯪ ꯀꯗ ꯌꯥꯦ
ꯑꯦꯁ ꯍꯣꯏ ꯉꯥꯡꯔ ꯑꯅꯤ ꯑꯃ ꯌꯥꯎꯅꯤ ꯍꯥꯏꯕꯅꯤ ꯍꯦꯕꯅ ꯃꯣꯏ ꯑꯍꯨꯝꯒꯛꯇꯅꯤ ꯍꯥꯏꯕꯅꯤ ꯐꯝꯗꯣꯏꯗꯣ ꯑꯗꯨꯝ ꯃꯅꯨꯡꯗꯨꯗ ꯏꯁꯤꯡ ꯁꯥꯟꯥꯟꯕꯒꯤ ꯋꯥꯅꯤ ꯑꯗꯨ ꯊꯥꯒꯤ ꯇꯔꯥꯃꯉꯥ ꯀꯩꯅꯣꯝ ꯁꯥꯟꯅꯩ ꯍꯥꯏ ꯍꯥꯏꯅꯤꯡꯅꯦ
ꯑ ꯐꯔꯦ
ꯍꯪꯔꯝꯒꯦꯅꯤ ꯌꯥꯗꯤ ꯌꯥꯎꯁꯦꯅꯤꯅ ꯌꯥꯏ ꯀꯩꯅꯣ ꯑꯗꯨꯗꯤ ꯃꯥꯄꯟꯗꯩ ꯆꯠꯂꯣ ꯑꯍꯨꯝꯗ ꯂꯟꯗꯟ ꯁꯦꯁꯟꯗꯤ ꯀꯩꯁꯨ ꯌꯥꯝ ꯀꯟꯅ ꯇ꯭ꯔꯦꯠ ꯅꯨꯡꯉꯥꯏꯕꯁꯨ ꯅꯠꯇꯦ ꯅꯅꯤꯌꯨ ꯌꯣꯛꯇ ꯐꯖꯅ ꯊꯣꯝꯖꯤꯟꯕ ꯌꯥꯒꯦꯅꯦ ꯑꯗꯨ ꯎꯝ ꯌꯥꯥꯏꯅꯦ ꯌꯥꯝ ꯍꯪꯁꯤꯅꯤ ꯑꯔꯗꯋꯥꯏ ꯍꯧꯖꯤꯛꯁꯤꯇꯁ
ꯐꯣꯟ ꯄꯥꯏꯔꯛꯇꯕꯅꯤ ꯐꯣꯟꯄꯄ ꯆꯊꯠꯂꯛꯏꯅꯤ
ꯎꯝ
ꯐꯅ ꯀꯨꯜꯅ ꯇꯧꯁꯨ ꯄꯥꯏ ꯇꯔꯦ
ꯅꯪ ꯇꯧꯕ ꯍꯥꯏꯠꯇ꯭ꯔꯣ
ꯄꯔꯇ ꯃꯤ ꯉꯁꯥꯏ ꯇ ꯍꯧꯔꯤ ꯐꯣꯟꯒ ꯁꯄꯥꯏ ꯄꯥꯔꯇ
ꯀ ꯑꯃꯝꯇ ꯇꯧꯈꯤꯅꯤ ꯀꯍ ꯉꯄꯟ ꯆ ꯑꯍꯨꯝꯕ ꯀꯥꯏ ꯑꯣꯏꯔꯃꯣꯏꯗꯅꯀꯤ
ꯀ ꯏ ꯏꯔ
ꯑꯗꯨꯗꯣ ꯄꯩꯁꯥ ꯆ ꯆꯥꯎꯒꯟꯗ꯭ꯔꯣ ꯀꯛꯂꯣ ꯑꯩꯗꯤ ꯐꯣꯟ ꯇꯧꯒꯦ